ꯑ ꯇꯥꯕꯔꯣ
ꯍꯣꯏ ꯇꯥꯏꯌꯦ
ꯅꯨꯡꯉꯥꯏꯔꯤꯕꯣ
ꯅꯨꯡꯉꯥꯏꯔꯤꯌꯦ ꯅꯪ
ꯑꯦ ꯑꯩꯁꯨꯅꯦ ꯅꯣꯏꯗꯤ ꯆꯥꯛ ꯆꯥꯛ ꯆꯥꯛ ꯆꯥꯗꯔꯤꯌꯦ ꯅ ꯅꯪꯗꯤ ꯑꯥ ꯑꯥ ꯊꯣꯡꯕꯗꯤ ꯂꯣꯏꯔꯕ꯭ꯔꯥ
ꯊꯣꯡꯕꯗꯤ ꯂꯣꯏꯔꯦ ꯍꯣꯏ
ꯀꯔꯤ ꯌꯦꯟꯁꯥꯡ ꯊꯣꯡꯉꯦ ꯉꯁꯤꯗꯤ
ꯉꯁꯤ ꯍꯋꯥꯏ ꯑꯁꯥꯡꯕꯗꯣ ꯀꯥꯡꯁꯣꯏ ꯑꯣꯏꯅ ꯊꯣꯡꯉꯦ
ꯍꯧꯒꯅꯤ ꯑꯩꯈꯣꯏꯁꯨ ꯎꯝ ꯊꯣꯡꯗ꯭ꯔꯤ ꯑꯩꯈꯣꯏꯗꯤ ꯏꯁꯤꯡ ꯂꯥꯛꯇꯕ
ꯑꯣ
ꯍꯥꯏꯕꯗꯤ ꯍꯥꯏꯕꯤꯈ꯭ꯔꯦ ꯏꯁꯤꯡ ꯄꯨꯔꯛꯑꯣ ꯍꯥꯏꯅ ꯑꯗꯨꯗ ꯏꯁꯤꯡ ꯄꯨꯔꯛ ꯇꯕꯒꯤ ꯏꯟꯁꯥꯡ ꯊꯨꯡꯗ꯭ꯔꯤ ꯆꯥꯛ ꯌꯦꯟꯁꯥꯡ ꯊꯣꯡꯗ꯭ꯔꯤ
ꯇꯥꯝꯄꯥꯛꯇ ꯂꯩꯕ꯭ꯔꯣ
ꯎꯝ
ꯑꯣ
ꯍꯧꯖꯤꯛꯇꯤ ꯍꯧꯖꯤꯛꯅ ꯍꯧꯒꯠꯂꯒ ꯑꯗꯨꯝ ꯏꯁꯤꯡ ꯌꯦꯡꯕꯒ ꯏꯁꯤꯡ ꯂꯩꯇꯔꯤꯗꯤꯀꯣ ꯇꯧꯔ ꯃꯈꯣꯏꯕꯨ ꯑꯗꯨꯝ ꯇꯧꯔꯛꯂꯒ ꯏꯁꯤꯡ ꯄꯨꯔꯛꯇ꯭ꯔꯤ
ꯑꯥ ꯑꯥ ꯑꯥ
ꯗꯥꯜ ꯑꯦꯟꯁꯥꯡ ꯊꯣꯡꯒꯦ ꯑꯗꯨꯒ
ꯊꯦꯡꯅ ꯍꯧꯒꯠꯂꯦ
ꯍꯣꯏ ꯇꯦꯛꯅ ꯍꯥꯎꯒꯠꯄꯅꯦ
ꯎꯝ ꯃꯪꯗꯣ ꯌꯥꯝ ꯅꯨꯡꯉꯥꯏꯔꯝꯒꯅꯤ ꯑꯗꯨꯗꯤ
ꯑꯁ ꯉꯁꯤ ꯃꯪꯗꯤ ꯂꯣꯏꯔꯦꯍꯦ ꯀꯤꯕ ꯃꯪꯁꯨ ꯃꯥꯜꯂꯦ ꯑꯗꯨꯒ ꯑꯥ ꯀꯔꯤꯅꯣ ꯁꯥꯟꯅꯕ ꯃꯪꯁꯨ ꯃꯥꯡꯉꯦ ꯑꯁ ꯖꯠ ꯖꯠꯅꯤ ꯑꯩ ꯏꯃꯥꯡ ꯊꯦꯡꯉꯁꯤ
ꯑꯣ
ꯐꯥꯕꯁꯨ ꯂꯩꯑ ꯅꯨꯡꯉꯥꯏꯕꯁꯨ ꯂꯩꯑ ꯐꯠꯇꯕꯁꯨ ꯂꯩꯑ
ꯃꯥꯡ ꯌꯥꯝꯃꯦ ꯉꯁꯤ
ꯑꯥ
ꯉꯁꯤꯗꯤ ꯂꯩꯒꯦꯔꯥ ꯃꯄꯥꯟ ꯊꯣꯛꯀꯦꯔꯥ
ꯑꯗꯨꯝ ꯂꯩꯒꯅꯤ ꯌꯨꯝꯗ
ꯑꯥ
ꯅꯣꯏꯗꯤ ꯊꯕꯛ ꯆꯠꯇꯣꯏꯔꯣ
ꯉꯁꯤ ꯊꯕꯛ ꯑꯃꯨꯔꯛ ꯆꯠꯀꯦ
ꯑ ꯊꯕꯛ ꯑꯐ ꯑꯐꯕ ꯇꯧꯕ ꯃꯥꯜꯂꯦꯀꯣ ꯑꯗꯨꯗꯤ
ꯄꯕꯟꯠꯇꯦ
ꯑꯁ ꯅꯨꯡꯁꯥ ꯁꯥꯥꯃꯟꯕꯒꯤ ꯃꯄꯜꯁꯨ ꯊꯣꯛꯅꯤꯡꯗ꯭ꯔꯔꯤꯅꯦ
ꯎꯝ ꯍꯧꯖꯤꯛ ꯅꯣꯡ ꯈꯔꯗꯤ ꯃꯪꯉꯤ
ꯑꯥ ꯑꯥ ꯑꯗꯨꯗꯤ ꯈꯔꯗꯤ ꯂꯩꯕ ꯅꯨꯡꯉꯥꯏꯔꯤ
ꯎꯝ
ꯑꯩꯈꯣꯏꯗꯗꯤ ꯑꯁ ꯅꯣꯡꯁꯨ ꯇꯥꯗꯕꯒꯤ ꯁꯥꯕꯅ ꯀꯥꯕꯅ
ꯑ
ꯑ ꯍꯥ ꯁꯥꯃꯟꯕꯁꯨ ꯂꯩꯕ ꯅꯨꯡꯉꯥꯏꯇꯦꯅꯦ
ꯎꯝ ꯑꯩꯗꯤ ꯁꯥꯕ ꯄꯥꯝꯃꯦ
ꯑꯥ ꯎꯝ ꯎꯝ ꯍꯣꯏ ꯍꯣꯏ ꯃꯁꯥ ꯃꯁꯥꯒꯤꯀꯣ
ꯎꯝ
ꯑꯗꯨꯝ ꯀꯋꯏ ꯁꯥꯕꯗꯤ ꯈꯔꯗꯤ ꯑꯩꯈꯣꯏꯒꯤ ꯄꯨꯛ ꯍꯛꯆꯥꯡꯒꯤꯗꯤ ꯐꯕ ꯃꯥꯜꯂꯦ ꯏꯪꯕ ꯃꯇꯝꯗꯗꯤ ꯀꯩꯅꯣ ꯅꯥꯕ ꯈꯣꯏꯁꯨ ꯈꯔꯗꯤ ꯋꯥꯏꯅꯀꯣ
ꯎꯝ
ꯏꯪꯕꯗꯤ ꯈꯔꯗꯤ ꯋꯥꯕ ꯃꯥꯥꯟꯅꯦ
ꯎꯝ
ꯀꯔꯤ ꯀꯔꯤ ꯊꯕꯛ ꯇꯧꯒꯦꯔꯥ ꯉꯁꯤ
ꯇꯧꯗꯦ ꯑ ꯑꯗꯨ ꯌꯣꯟꯕ ꯂꯥꯛꯑꯦ
ꯎꯝ
ꯊꯕꯛ ꯑꯐ ꯑꯐꯕ ꯊꯤꯕꯤꯌꯣ ꯑꯩꯒꯤꯁꯨ
ꯐꯔꯤꯒ ꯂꯥꯛꯑꯣ ꯀꯣꯏ ꯂꯥꯛꯑꯣ ꯃꯄꯥꯟꯗ ꯂꯩꯕꯁꯨ ꯎꯝ ꯍꯥꯏꯌꯣ ꯍꯥꯏꯌꯣ
ꯀꯅꯥ ꯀꯅꯥ ꯂꯩꯕ꯭ꯔꯣ ꯅꯪꯒꯤ
ꯑꯩꯒꯤ ꯏꯅꯥꯎꯈꯣꯏ ꯂꯩꯌꯦ ꯏꯅꯥꯎ ꯄꯥꯈꯪ ꯈꯣꯏꯀ ꯃꯔꯤ ꯃꯉꯥ ꯂꯩꯑꯦ ꯑꯩꯒꯤ ꯏꯅꯥꯎꯈꯣꯏ
ꯎꯝ ꯑꯩꯁꯨ ꯏꯅꯥꯎ ꯅꯨꯄꯥ ꯑꯃꯒ ꯂꯩꯌꯦ
ꯑꯥ ꯑꯥ ꯑꯗꯨꯗꯤ ꯑꯩꯈꯣꯏ ꯍꯍꯅ ꯃꯈꯣꯏꯕꯨ ꯌꯦꯡꯕꯅꯤꯅꯦ
ꯍꯣꯏ ꯃꯣꯏꯕꯨ ꯆꯥꯛ ꯊꯣꯡꯕꯤꯕ ꯀꯩꯅꯣꯝ ꯑꯗꯨꯝ ꯃꯣꯏꯒꯤ ꯁꯦꯕꯥ ꯇꯧꯔꯒ ꯂꯩ
ꯍꯣꯏ ꯍꯣꯏ ꯑꯩꯈꯣꯏ ꯃꯤ ꯑꯣꯏꯅꯤꯡꯉꯥꯏꯅꯤ ꯑꯩꯈꯣꯏꯅ ꯇꯧꯕꯁꯦ
ꯑꯥ ꯁꯨꯃꯥꯏꯅ ꯇꯧꯔꯒ ꯃꯤ ꯑꯣꯏꯗ꯭ꯔꯗꯤ
ꯍꯣꯏ ꯑꯩꯈꯣꯏ ꯑꯩꯈꯣꯏꯒꯤ ꯌꯥꯗꯣꯏ
ꯎꯝ
ꯑꯩꯈꯣꯏꯒꯤ ꯃꯇꯝ ꯃꯥꯡꯍꯟꯈ꯭ꯔꯦ ꯍꯥꯏꯕ ꯇꯥꯔꯦ ꯑ
ꯎꯝ ꯍꯌꯦꯡꯋꯥꯏ ꯆꯥꯎꯔꯀꯥꯟꯗ ꯈꯪꯗ꯭ꯔꯗꯤ ꯐꯖꯅ ꯐꯨꯗꯠꯂꯒꯦ
ꯍꯣꯏ ꯍꯣꯏ ꯆꯨꯝꯃꯦ ꯆꯨꯝꯃꯦ ꯒ꯭ꯌꯥꯟ ꯇꯥꯒꯗꯕꯅꯤ ꯑꯩꯈꯣꯏ ꯆꯥꯎꯕ ꯃꯇꯝꯗ ꯍꯣꯏ ꯍꯥ ꯍꯥꯥ ꯉꯁꯤꯈꯣꯏ ꯌꯥꯝꯅ ꯀꯔꯤꯅꯣ ꯌꯨꯝꯁꯨ ꯐꯖꯅ ꯁꯥꯏꯑꯦ ꯑꯩꯈꯣꯏꯗꯤ
ꯑꯣ
ꯅꯣꯏ ꯂꯝꯗꯗꯤ ꯀꯃꯥꯏꯅ ꯇꯧꯗ꯭ꯔꯥ ꯎꯝ ꯑꯩꯈꯣꯏꯗꯤ ꯐꯖꯅ ꯁꯥꯕꯅꯦ
ꯅꯨꯡꯁꯥꯏ ꯍꯥꯏꯕꯗꯤ ꯅꯨꯡꯁꯥꯔꯥ ꯀꯔꯤꯔꯥ
ꯍꯣꯏ ꯅꯨ ꯅꯨꯡꯁꯥꯀꯣ ꯑꯁ ꯏꯁꯤꯡꯁꯦ ꯎꯝ ꯑꯣ
ꯎ ꯑꯆꯧ ꯑꯆꯧꯕꯁꯨ ꯂꯩꯕꯅꯤꯅ
ꯑꯣ ꯑꯩꯈꯣꯏꯒꯤꯗꯤ ꯑꯗꯨꯝ ꯑꯗꯤ ꯑ ꯂꯩꯇꯕꯀꯣ
ꯎꯝ
ꯑꯗꯨꯒꯤ ꯀꯥ ꯈꯛꯇ ꯂꯩꯕꯒꯤ
ꯑꯣ
ꯈꯔꯗꯤ ꯂꯩꯕ ꯑ ꯅꯨꯡꯉꯥꯏꯇꯦ ꯅꯨꯡꯁꯥ ꯂꯥꯛꯔꯗꯤ ꯈꯔꯗꯤ ꯐꯥꯒꯗꯧꯕ
ꯎꯝ
ꯏꯁꯤꯡ ꯄꯨꯔꯛꯇ꯭ꯔꯤ ꯑꯩꯅ ꯍꯥꯟꯅ ꯀꯣꯜ ꯇꯧꯔꯛꯈꯤꯕꯅꯦ
ꯑꯥꯎ
ꯑꯩ ꯃꯄꯥꯟ ꯊꯣꯛꯀꯦ ꯇꯧꯔꯒ ꯆꯥꯛ ꯏꯟꯁꯥꯡ ꯆꯥꯔꯒ ꯅꯠꯇ꯭ꯔꯗꯤ ꯂꯝꯅꯤꯅꯀꯣ
ꯎꯝ
ꯃꯐꯝꯁꯦ ꯌꯥꯝꯅ ꯂꯥꯞꯄꯒꯤ
ꯑꫭ
ꯆꯥꯛ ꯏꯟꯁꯥꯡ ꯊꯣꯡꯔꯒ ꯑ ꯆꯠꯀꯦ ꯇꯧꯕ ꯑꯗꯨ ꯏꯁꯤꯡ ꯀꯣ ꯏꯁꯤꯡ ꯇꯧꯔꯛꯈ꯭ꯔꯦꯕ ꯑꯗꯨ ꯂꯥꯛꯃꯤꯟꯅꯩ ꯑꯗꯨ ꯂꯥꯛꯇ꯭ꯔꯤ
ꯑꯣ ꯏꯁꯤꯡꯗꯣ ꯂꯩꯕ꯭ꯔꯥ ꯐ꯭ꯔꯤꯗ ꯑꯗꯨꯝ ꯊꯥꯔꯛꯄ꯭ꯔꯥ
ꯎꯍꯨ ꯅꯠꯇꯦ ꯃꯃꯟ ꯂꯧꯕꯅꯦ ꯀꯨꯟ ꯀꯨꯟ ꯍꯥꯏꯅꯀꯣ ꯑꯃꯗ ꯀꯨꯟ ꯀꯨꯟ ꯑꯥ ꯁꯤꯟꯇꯦꯛꯁ ꯅꯠꯇꯕ ꯂꯩꯌꯦꯅ ꯑꯥ ꯄꯤꯛꯄꯗꯣ
ꯑꯣ
ꯊꯥꯛꯅꯤꯡꯉꯥꯏꯗꯣ ꯍꯣꯏ ꯍꯣꯏ ꯊꯛꯄꯒꯤ ꯏꯁꯤꯡꯅ ꯑꯗꯨꯝ ꯊꯣꯡꯉꯦ
ꯑꯣ ꯑꯌꯥ ꯑꯗꯨꯗꯤ ꯄꯩꯁꯥ ꯌꯥꯝ ꯃꯥꯡꯒꯅꯤ ꯅꯪ
ꯎꯝ ꯄꯩꯁꯥ ꯌꯥꯝ ꯆꯠꯅꯤ ꯑꯗꯨꯒꯤ
ꯎꯝ
ꯅꯠꯇ꯭ꯔꯗꯤ ꯑꯥꯗ ꯂꯩꯕꯗꯤ ꯀꯥ ꯀꯥꯗ ꯂꯩꯕꯗꯤ ꯑꯗꯨꯝ ꯃꯅꯝ ꯊꯣꯛꯑꯦꯕꯀꯣ
ꯑꯣ
ꯑꯁꯤꯡ ꯑꯗꯨꯝ ꯌꯥꯏ ꯑꯗꯨꯕꯨ ꯃꯈꯣꯏꯗꯤ ꯎꯝ ꯏꯁꯤꯡꯁꯦ ꯃꯈꯣꯏꯒꯤ ꯏꯁꯤꯡꯖꯦ ꯑ ꯌꯥꯝꯅꯗꯤ ꯐꯠꯇꯕ
ꯑꯣ
ꯑꯗꯨꯒꯤ ꯑꯩꯈꯣꯏꯗꯤ ꯍꯝ ꯑꯗꯨꯝ ꯀꯨꯟ ꯀꯨꯟ ꯄꯤꯔꯒ ꯀꯣ ꯂꯧꯋꯦ ꯑꯃꯨꯛꯀ ꯆꯥꯛ ꯏꯟꯁꯥꯡ ꯊꯥꯛꯄ ꯑꯗꯨꯒꯤꯗꯃꯛ
ꯎꯝ
ꯑꯩꯅ ꯉꯥꯏꯔꯒ ꯂꯩꯔꯦ ꯃꯥꯅ ꯂꯥꯛꯇ꯭ꯔꯤ ꯀꯔꯝ ꯇꯧꯕꯒꯤꯔꯣ
ꯇꯧꯕꯅꯤꯅ ꯄꯩꯁꯥꯗꯣ ꯌꯥꯝ ꯂꯩꯕ ꯑꯣꯏꯔꯝꯒꯅꯤ
ꯑ ꯑꯗꯨꯝ ꯇꯧꯋꯤꯗ ꯑꯗꯨ ꯑ ꯑꯩꯁꯨ
ꯎꯝ ꯃꯆꯥ ꯑꯣꯏꯔꯁꯨ ꯊꯕꯛ ꯐꯪꯕꯗꯨꯅ ꯐꯩ
ꯎꯝ ꯈꯔ ꯈꯔꯒꯤꯗꯤꯀꯣ ꯆꯥꯛ ꯏꯟꯁꯥꯡꯒꯤꯗꯃꯛꯇꯤ ꯀꯝ
ꯎ ꯃꯆꯥꯁꯨ ꯑꯣꯏꯔꯝꯃꯔꯣꯏꯅꯤ ꯈꯜꯂꯦ
ꯎ ꯑꯁ ꯌꯨꯝꯁꯨ ꯅꯤꯡꯁꯤꯡꯉꯦ ꯏꯃꯥ ꯏꯄꯥꯈꯣꯏꯁꯨ
ꯎꯝ ꯅꯪ ꯑꯥꯗ ꯂꯩꯕ ꯃꯥꯜꯂꯦꯀꯣ
ꯎꯝ ꯑ ꯇ ꯂꯩꯦ ꯌꯦꯟꯁꯥꯡ ꯑꯦꯟꯁꯥꯡ ꯌꯦꯟꯁꯥꯡ ꯈꯣꯏꯁꯦ ꯑꯩꯈꯣꯏ ꯍꯧꯖꯤꯛꯀꯥꯟꯒꯤ ꯂꯥꯎꯒꯤꯁꯦ ꯌꯦꯟꯁꯥꯡꯁꯦ ꯆꯥꯅꯤꯡꯉꯦ ꯁꯒꯂꯤꯒꯃ ꯀꯥ
ꯑꯥ ꯆꯥꯕ ꯐꯪꯗ꯭ꯔꯕꯣ ꯍꯧꯖꯤꯛꯐꯥꯎ
ꯃꯃꯜ ꯌꯥꯝ ꯇꯥꯡꯕ ꯑꯁꯤꯗꯗꯤ ꯂꯩꯌꯦ ꯑꯗꯨꯕꯨꯀꯣ
ꯑꯣ
ꯑꯗꯨꯒꯤ ꯎ꯭ꯔꯣꯒꯨꯝꯕꯗ ꯑꯃꯗ ꯇꯔꯥꯅꯤ ꯀꯩꯅꯣ
ꯄꯩꯁꯥ ꯄꯥꯏꯗ꯭ꯔꯗꯤ ꯌꯥꯔꯣꯏ ꯑꯗꯨꯗꯤ ꯅꯪꯒꯤ ꯂꯩꯐꯝꯗ ꯂꯩꯔꯗꯤ
ꯍꯣꯏ ꯌꯥꯗꯕꯅꯤ ꯑ ꯀꯩꯅꯣ ꯑꯦꯟꯁꯥꯡ ꯑꯃꯗ ꯇꯔꯥ ꯆꯠꯂꯗꯤ ꯂꯣꯏꯔꯤꯅꯦ
ꯎ꯭ꯔꯣꯀꯣ ꯃꯟ ꯌꯥꯝ ꯇꯥꯟꯕꯅꯦ ꯍꯥꯏ
ꯎꯝ
ꯁꯧꯒ꯭ꯔꯤꯗꯤ ꯑꯩꯅ ꯈꯔ ꯀꯥ ꯀꯥꯗ ꯈꯔ ꯑꯩꯅ ꯊꯥꯕ ꯑꯗꯨꯒꯤ ꯈꯔꯗꯤ ꯁꯨꯒ꯭ꯔꯤꯗꯤ ꯂꯩꯑ ꯌꯥꯝꯅꯅꯤꯗꯤ ꯅꯇꯩꯦ ꯑꯅꯤ ꯑꯍꯨꯝ ꯃꯔꯤꯒ ꯑ ꯑꯂꯨꯒ ꯃꯔꯔꯥꯛ ꯃꯔꯥꯛꯇꯤ ꯍꯥꯞꯄ ꯕꯔꯒ ꯆꯥꯏ
ꯑ ꯒꯝꯂꯥꯗ ꯊꯥꯕ꯭ꯔꯣ
ꯎꯝ
ꯑ
ꯑꯗꯨ ꯕꯣꯔꯥ ꯍꯧꯖꯤꯛꯀꯥꯟ ꯕꯣꯔꯥ ꯃꯆꯨ ꯀꯔꯤ ꯍꯥꯏꯒꯦꯔꯥ ꯕꯣꯔꯥꯁꯨ ꯊꯣꯛꯑꯅꯀꯣ
ꯑꯥ
ꯒꯝꯂꯥꯗꯁꯨ ꯑꯗꯨꯝ ꯊꯝꯃꯦ ꯑꯗꯨꯒ ꯕꯟꯇꯤꯟꯗꯁꯨ ꯊꯝꯃꯦ ꯑꯗꯨꯒ ꯑꯃꯗ ꯀꯩꯅꯣ ꯕꯣꯔꯥꯗꯀꯣ ꯕꯣꯔꯥꯗꯁꯨ ꯈꯔꯗꯤ ꯊꯝꯃꯦ
ꯑꯥ
ꯕꯣꯔꯥꯁꯦ ꯃꯈꯣꯏꯅ ꯀꯥꯒꯤ ꯃꯄꯨ ꯈꯔꯗꯤ ꯑꯩꯈꯣꯏꯕꯨꯗꯤ ꯀꯥꯏꯗꯦ ꯑꯩꯈꯣꯏꯕꯨꯗꯤ ꯀꯥꯒꯤ ꯃꯄꯨ ꯌꯥꯝ ꯐꯥꯕꯤꯀꯣ
ꯑꯥ
ꯑꯩꯈꯣꯏꯅ ꯑꯗꯨꯝ ꯇꯧꯅꯤꯡꯅꯤꯡꯕ ꯇꯧꯕ ꯌꯥꯕꯅꯤ ꯑꯗꯨꯒ ꯑꯩꯈꯣꯏꯒꯤ ꯀꯥꯗ ꯑꯩꯈꯣꯏꯒꯤ ꯃꯤ ꯈꯇ ꯑꯣꯏꯕꯒꯤꯦ
ꯎꯝ
ꯑꯗꯨ ꯑꯇꯩ ꯑꯩꯈꯣꯏ ꯍꯍꯥꯟꯅ ꯑꯩꯈꯣꯏ ꯂꯩꯕꯗꯤ ꯀꯥꯗ ꯑꯗꯨꯝ ꯍꯥꯞꯄ ꯌꯥꯗꯕꯅꯤ ꯕꯣꯔꯥꯅ ꯍꯥꯞꯄꯗꯤ ꯌꯥꯗꯕ
ꯏꯁꯥꯅ ꯊꯥꯕꯗꯣ ꯍꯧꯔꯗꯤ ꯌꯥꯝ ꯍꯔꯥꯎꯕꯅꯦ
ꯎꯝ ꯍꯣꯏ ꯆꯨꯝꯃꯦ ꯑꯗꯨ ꯕꯣꯔꯥꯒꯨꯝꯕꯅ ꯊꯝꯔꯗꯤꯀꯣ ꯀꯥꯒꯤ ꯃꯨ ꯕꯨ ꯀꯥ ꯀꯥ ꯐꯥꯠꯇꯦ ꯍꯥꯏꯌꯦ ꯑꯗꯨꯒꯤ ꯍꯥꯟꯅ ꯂꯩꯕꯒꯤ ꯀꯥꯗꯤꯀꯣ
ꯑꯥ
ꯈꯔꯗꯤꯀꯥ ꯐꯥꯠꯇꯦ ꯍꯥꯏꯌꯦ ꯕꯣꯔꯥꯟꯅ ꯍꯥꯞꯄ ꯒꯝꯂꯥꯒꯨꯝꯕꯗꯤ ꯍꯥꯞꯄꯣ ꯍꯥꯏꯕꯀꯣ ꯑꯗꯨ ꯍꯧꯖꯤꯛꯀꯤ ꯀꯥꯗꯤ ꯑꯗꯨꯝ ꯅꯨꯡꯉꯥꯏꯗ ꯃꯄꯨ ꯌꯥꯝ ꯐꯥꯕꯒꯤꯀꯣ ꯑꯩꯈꯣꯏꯅ ꯑꯗꯨꯝ ꯇꯧꯅꯤꯡꯅꯤꯡꯕ ꯊꯥꯛꯅꯤꯡꯅꯤꯡꯕ ꯑꯗꯨꯝ ꯆꯥꯅꯤꯡꯅꯤꯡꯕ ꯆꯥꯑꯦ
ꯑꯣ
ꯆꯥꯕꯁꯨ ꯑꯥ‌ ꯃꯄꯨꯈꯣꯏꯁꯦ ꯃꯌꯥꯡꯒꯤ ꯃꯄꯨꯈꯣꯏꯁꯦ ꯆꯥꯕꯗꯨ ꯁꯥ ꯃꯈꯣꯏꯗꯤ ꯆꯥꯗꯕꯅꯤꯅ ꯀꯣ
ꯎꯝ
ꯃꯄꯨ ꯂꯩꯕ ꯀꯥꯗꯤ ꯈꯔꯗꯤ ꯋꯥꯕꯅꯤ ꯆꯥꯛ ꯌꯦꯟꯁꯥꯡ ꯑꯩꯈꯣꯏꯗꯤ ꯀꯔꯤꯅꯝ ꯃꯅꯝ ꯈꯔꯗꯤ ꯊꯣꯛꯄ ꯑꯩꯈꯣꯏ ꯆꯥꯕꯒꯤꯀꯦ
ꯎꯝ
ꯑꯗꯨꯀꯥ ꯑꯃꯥ ꯀꯥ ꯑꯁꯦ ꯃꯄꯨ ꯂꯩꯇꯕꯅ ꯑꯗꯨꯝ ꯅꯨꯡꯉꯥꯏꯕꯅꯦ
ꯎꯝ
ꯌꯦꯟꯁꯥꯡꯒꯨꯝꯕ ꯑꯩꯈꯣꯏꯅ ꯆꯥꯅꯤꯡꯅꯤꯡꯕ ꯆꯥꯒꯦ ꯍꯥꯏꯔꯗꯤꯀꯣ
ꯎꯝ
ꯍꯧꯖꯤꯛꯀꯤ ꯀꯥꯗꯤ ꯌꯥꯝ ꯅꯨꯡꯉꯥꯏꯕꯅꯤ
ꯑꯣ
ꯑ ꯅꯣꯏ ꯅꯣꯏ ꯅꯣꯏꯁꯨ ꯕꯄꯨꯅ ꯃꯄꯨ ꯐꯕ꯭ꯔꯥ ꯀꯥꯒꯤ ꯃꯄꯨ
ꯍꯣꯏ ꯐꯥꯏꯌꯦ
ꯎꯝ ꯃꯄꯥꯟꯗ ꯂꯩꯕ ꯀꯥꯒꯤ ꯃꯄꯨ ꯐꯥꯕꯅ ꯌꯥꯝ ꯐꯥꯕꯅꯤ
ꯎꯝ ꯎꯝ ꯈꯣꯏꯒꯤ ꯖꯥꯠꯁꯨ ꯑꯣꯏꯕꯅꯤꯅ ꯃꯥꯗꯤ ꯌꯥꯝ ꯐꯩꯌꯦ
ꯑꯣ ꯑꯣ ꯑꯗꯨꯗꯤ ꯌꯥꯝ ꯐꯥꯒꯅꯤ
ꯎꯝ ꯀꯥ ꯃꯃꯟꯗꯤ ꯈꯔ ꯇꯥꯡꯕꯀꯣ ꯑꯗꯨꯒꯤ ꯑꯩ
ꯑꯣ ꯑꯣꯑꯣ ꯍꯣꯏ ꯍꯧꯖꯤꯛꯀꯥꯟꯁꯦ ꯑꯩꯈꯣꯏꯒꯤ ꯀꯔꯤꯅꯣꯗꯨꯁꯨ ꯑꯥꯝ ꯃꯃꯟꯁꯦ ꯌꯥꯝ ꯀꯥꯈ꯭ꯔꯦ
ꯎꯝ
ꯀꯥꯒ ꯃꯃꯟꯗꯣ ꯃꯥꯟꯅꯗꯕ
ꯆꯍꯤ ꯑꯃ ꯑꯗꯨꯝ ꯂꯩꯔꯒ ꯄꯩꯁꯥ ꯄꯤꯕꯗꯣ ꯌꯥꯝ ꯄꯥꯝꯃꯨꯏ ꯃꯁꯤꯡ ꯊꯤꯕ ꯀꯥꯟꯗ ꯌꯥꯝꯈ꯭ꯔꯦꯕ ꯑꯩꯈꯣꯏ ꯂꯥꯛꯄꯗꯤ ꯈꯤꯇꯪ ꯂꯥꯛꯄ
ꯑꯥ ꯑꯁ ꯍꯧꯖꯤꯛꯀꯥꯟꯁꯦ ꯑꯗꯨꯃꯥꯏꯟ ꯇꯧꯕꯅꯤ
ꯎꯝ ꯁ꯭ꯀꯨꯜꯒꯨꯝꯕꯁꯨ ꯀꯥꯗꯕꯁꯨ ꯌꯥꯗꯕ
ꯎꯝ ꯃꯈꯣꯏꯗꯤ ꯑꯥ ꯃꯈꯣꯏ ꯂꯥꯏꯔꯤꯛ ꯇꯝꯕ ꯇꯥꯠ ꯈ꯭ꯔꯕ꯭ꯔꯥ ꯑꯉꯥꯡ ꯈꯣꯏꯗꯤ
ꯍꯣꯏ ꯆꯠꯈ꯭ꯔꯦ
ꯑꯥ ꯑꯩꯈꯣꯏꯁꯨꯅꯤ ꯑꯥ ꯆꯠꯈ꯭ꯔꯦ ꯑꯅꯤꯗꯤ ꯆꯠꯈ꯭ꯔꯦ ꯑꯅꯤ ꯗꯤ ꯑꯗꯨꯝ ꯂꯩꯔꯤꯌꯦ
ꯑ‌ꯣ